ꯍ
ꯇꯥꯏꯀꯥꯎ
ꯑꯧ ꯇꯥꯏꯌꯦꯦ ꯐꯖꯅ ꯇꯥꯏꯌꯦ ꯅꯣꯏꯔꯣꯝꯗ ꯂꯉꯣ ꯅꯨꯡꯉꯥꯏꯇꯕ꯭ꯔꯣ
ꯅꯨꯡꯉꯥꯏꯗ ꯅꯣꯏ ꯑꯩꯅ ꯀꯣꯜ ꯇꯧꯕꯁꯤꯡꯁꯦ ꯅꯋꯥꯡ ꯅꯨꯡꯉꯥꯏꯇꯕ ꯉꯁꯤ ꯃꯤꯅꯤꯠ ꯇꯔꯥꯁꯨ ꯆꯠꯄ ꯐꯪꯗꯕ ꯑꯗꯨꯒꯤ ꯑꯩ ꯈꯔ ꯀꯣꯟꯁꯤꯌꯁ ꯇꯧꯈ꯭ꯔꯕꯅꯤꯅꯦ ꯍꯧꯖꯤꯛꯇꯤ
ꯑꯣ ꯑꯩꯈꯣꯏꯗꯗꯤ ꯑꯗꯨꯝ ꯅꯨꯡꯉꯥꯏ
ꯑ ꯑꯩꯈꯣꯏꯁꯨ ꯋꯥꯏ ꯐꯥꯏ ꯄꯥꯏꯔꯒ ꯂꯩꯌꯦꯕ
ꯑꯣ ꯍꯣ ꯀꯔꯤ ꯇꯧꯕ꯭ꯔꯣ ꯅꯣꯏꯗꯤ
ꯑꯁ ꯑꯩꯗꯤ ꯑꯗꯨꯝ ꯌꯨꯝꯗ ꯂꯩꯑꯦꯗ ꯍꯧꯖꯤꯛꯇꯤ
ꯎꯝ ꯆꯥꯛ ꯌꯦꯟꯁꯥꯡ ꯊꯣꯡꯈꯔꯕꯣ
ꯊꯣꯡꯗ꯭ꯔꯤꯌꯦ ꯍꯧꯖꯤꯛꯇ ꯑꯩꯈꯣꯏ ꯀꯔꯤꯅꯣ ꯁꯣꯏ ꯆꯠꯅꯤ ꯆꯔꯒꯀꯣ ꯁꯤꯡꯖꯨꯒꯨꯝꯕ ꯁꯦꯝꯗꯧꯔꯒ ꯐꯖꯅ ꯆꯥꯔꯒ ꯂꯩ
ꯑꯗꯨꯗꯤ ꯊꯝꯂꯪꯕꯅꯤꯅꯦ ꯑꯃꯨꯛꯀ ꯊꯣꯡꯅꯤꯡꯉꯔꯣꯏ ꯑ
ꯑꯁꯤꯁꯦ ꯀꯔꯤꯅꯣ ꯆꯥꯛ ꯆ ꯆꯥꯛ ꯆꯥꯅꯤꯡꯂꯔꯣꯏ ꯑꯃꯨꯛꯀ
ꯎꯝ ꯑꯗꯨ ꯑꯗꯨꯗ
ꯌꯦꯡꯁꯦ ꯅꯪꯗꯤ
ꯑꯩꯗꯤ ꯏꯟꯖꯥꯡ ꯊꯣꯡꯉꯦ
ꯀꯔꯤ ꯌꯦꯟꯁꯥꯡ ꯇꯣꯡꯕ꯭ꯔꯣ
ꯑꯩꯈꯣꯏꯗꯤ ꯑꯦ ꯍꯧꯖꯤꯛꯀꯥꯟꯗꯤ ꯀꯩꯅꯣ ꯎꯁꯣꯏ ꯇꯝꯅꯤ ꯂꯥꯛꯎ ꯁꯣꯏ ꯊꯣꯡꯉꯤꯗ ꯎꯝ
ꯍꯣꯏ ꯌꯥꯝ ꯍꯥꯎꯕꯅꯦ ꯑꯗꯨꯝ
ꯍꯥꯎꯋꯦ ꯑꯗꯨ ꯑꯣꯏꯔꯁꯨ ꯆꯥꯃꯟꯕꯒꯤ ꯑꯃꯨꯛꯀ ꯇꯥꯅꯤꯡꯗ꯭ꯔꯦ ꯍꯥꯎꯗ꯭ꯔꯦ ꯑꯃꯨꯛꯀ
ꯑ ꯑꯁ ꯑꯩꯗꯤ ꯑꯗꯨꯝ ꯆꯠꯅꯤꯡꯉꯤꯗ ꯀ ꯁꯅꯤ
ꯑꯩꯗꯤ ꯇꯜꯂꯦ ꯅꯣꯏꯗ ꯐꯝ ꯐꯪꯗꯕ꯭ꯔ ꯅꯣꯏꯗ
ꯐꯪꯉꯦꯗ ꯐꯪꯉꯦ ꯑꯗꯨꯝ ꯁꯥꯎ ꯆꯥꯎ ꯌꯦ ꯅꯨꯃꯤꯠ ꯈꯨꯗꯤꯡ ꯆꯥꯔꯁꯨ ꯑꯩꯗꯤ ꯋꯥꯏ ꯄꯩꯁꯥꯅ ꯂꯧꯒꯅꯤꯗ
ꯑꯣ ꯑꯗꯨꯒꯤꯅꯦ ꯍꯥꯎꯋꯤꯗꯣ ꯄꯩꯁꯥꯅ ꯂꯧꯕꯒꯤꯅꯦ ꯍꯥꯎꯋꯤꯗꯣ
ꯑꯈꯣꯏꯗꯤ ꯎꯁꯣꯏ ꯆꯥꯅꯤꯡꯉꯦ ꯍꯥꯏꯔꯗꯤ ꯍꯦꯛ ꯊꯣꯛꯂꯒ ꯂꯧꯔꯗꯤ ꯆꯥꯕ ꯌꯥꯏ ꯑꯦ ꯂꯧꯕ‌ ꯌꯥꯏ
ꯑ ꯅꯣꯏꯗꯤ ꯑꯥ ꯆꯤꯡꯗ ꯂꯩꯕ꯭ꯔꯥ
ꯑꯥ ꯑꯗꯨꯒꯤ
ꯑꯗꯨꯒꯤ ꯑꯣꯏꯔꯝꯒꯅꯤ
ꯎꯝ
ꯑꯩꯈꯣꯏꯗꯤ ꯁꯤꯗ ꯑꯗꯨꯝ ꯂꯧꯕ ꯉꯥꯛꯇ
ꯑꯣ ꯄꯩꯁꯥꯅ ꯂꯧꯕꯒꯤ ꯍꯥꯎꯕꯅꯦ ꯅꯣꯏꯗꯣ
ꯍꯣꯏ
ꯑꯩꯈꯣꯏꯗꯤ ꯆꯥꯃꯟꯕꯒꯤ ꯆꯥꯅꯤꯡꯗ꯭ꯔꯦꯕ
ꯎꯝ ꯑꯣꯏꯔꯝꯒꯅꯤ
ꯎꯝ
ꯑꯗꯨ ꯑꯗꯨꯁꯨ ꯖꯥꯠ ꯖꯥꯠ ꯂꯩꯗꯅ ꯑꯍꯥꯎꯕ ꯖꯔ ꯂꯩꯌꯦ ꯍꯥꯎ ꯇꯕꯖꯥꯔ ꯂꯩꯌꯦ
ꯁꯤꯡꯖꯨ ꯆꯥꯔꯒ ꯁꯦꯝꯕ ꯁꯦꯝꯕꯗꯣ ꯑꯗꯨꯁꯨ ꯌꯥꯝ ꯂꯩꯌꯦ ꯑꯩꯈꯣꯏ ꯑꯩꯈꯣꯏ ꯈꯨꯟꯗꯗꯤ
ꯑꯣ ꯑꯣ ꯑꯗꯨ ꯁꯣꯞ ꯇꯧꯕꯗꯨꯀꯣ
ꯑ ꯍꯥꯥ
ꯑꯗꯨꯅꯦ ꯑꯩꯈꯣꯏꯅ ꯍꯧꯖꯤꯛ ꯆꯥꯔꯁꯤ ꯌꯥꯝ ꯍꯧꯕꯅꯤ
ꯎꯝ
ꯅꯪꯗꯤ ꯆꯤꯡ ꯍꯥꯏꯕꯗꯣ ꯀꯗꯥꯏꯗꯔ ꯀꯣ ꯑꯩꯈꯣꯏꯒꯤ ꯆꯞ ꯃꯥꯟꯅꯕ꯭ꯔꯥꯀꯣ
ꯃꯥꯟꯅꯒꯗꯕ ꯃꯥꯟꯗꯦꯕꯣ ꯑꯩꯗꯤ ꯈꯔ ꯂꯥꯞꯄꯦ ꯍꯣꯔꯦꯟ ꯑ ꯍꯣꯔꯦꯟ ꯍꯥꯏꯕꯤꯒꯦ ꯀꯣ
ꯑ ꯍꯣꯏ ꯍꯣꯏ
ꯎꯝ
ꯌꯥꯅꯤ ꯌꯥꯅꯤ
ꯍꯣꯏ ꯍꯣꯏ
ꯑꯗꯨ ꯉꯁꯤꯗꯤ ꯀꯔꯤ ꯇꯧꯔꯒꯦ ꯀꯔꯤ ꯀꯔꯤ ꯇꯧꯕ꯭ꯔꯣ
ꯀꯩꯁꯨ ꯇꯧꯗꯦꯗ ꯑꯗꯨꯝ ꯌꯨꯝꯗ ꯂꯩꯌꯦ ꯀꯩꯅꯣ ꯅꯣꯡ ꯆꯨꯕꯅꯤꯅꯀꯣ ꯅꯣꯏ ꯅꯣꯡ ꯆꯨꯗ꯭ꯔꯣ
ꯉꯁꯤ ꯅꯣꯡ ꯆꯨꯑꯦ ꯐꯖꯅ ꯆꯨꯕꯤꯌꯦ ꯌꯥꯝ ꯅꯨꯡꯉꯥꯏꯕꯗꯣ
ꯍꯣꯏ ꯃꯄꯥꯟ ꯊꯣꯛꯄ ꯌꯥꯗꯦꯕ ꯌꯨꯝꯗ ꯑꯗꯨꯝ ꯍꯤꯞꯂꯒ ꯇꯨꯝꯔꯒ ꯗꯨꯝ ꯂꯩꯌꯦ ꯉꯁꯤꯗꯤ
ꯑꯩꯈꯣꯏꯒꯤꯗꯤ ꯃꯔꯛ ꯑꯃꯇꯅꯤꯗ ꯄꯨꯡ ꯑꯃꯒꯨꯝꯁꯨ ꯁꯨꯔꯣꯏꯗ ꯐꯖꯅꯗꯤ ꯆꯨꯗꯤ ꯆꯨꯕꯤꯌꯦ
ꯑꯣ
ꯑꯩꯈꯣꯏꯅꯗꯤ ꯅꯣꯡ ꯆꯨꯕ ꯌꯥꯝ ꯄꯥꯝꯕ ꯑꯁꯤ ꯇꯝꯄꯥꯛ ꯑꯗꯨꯗꯤꯀꯣ ꯅꯣꯡꯗꯣ ꯐꯖꯅ ꯆꯨꯅꯤꯕꯀꯣ
ꯅꯨꯡꯁꯥ ꯊꯣꯛꯂꯒ ꯁꯥꯔ ꯂꯩꯕ ꯁꯣꯔꯗꯗꯤ ꯅꯣꯡ ꯆꯨꯔꯒ ꯏꯪꯅ ꯇꯧꯕꯕꯤꯗꯨꯅ ꯅꯨꯡꯉꯥꯏ
ꯍꯣꯏ ꯑꯗꯨ ꯅꯨꯡꯉꯥꯏꯕꯅꯦ ꯃꯥꯅꯦ ꯃꯥꯅꯦ
ꯎꯝ
ꯑꯁꯤꯗꯗꯤ ꯌꯥꯝ ꯁꯥꯈ꯭ꯔꯕꯅꯦꯕ
ꯑꯣ
ꯅꯣꯡ ꯆꯨꯒꯦꯅꯗꯤ ꯇꯧꯕ ꯑꯗꯨ ꯈꯔ ꯈꯔ ꯗ꯭ꯔꯦꯖꯤꯡ ꯗ꯭ꯔꯤꯖꯂꯤꯡ ꯇꯧꯔꯒ ꯑꯃꯨꯛꯀ ꯏꯁꯇꯣꯞ ꯇꯧꯈ꯭ꯔꯕ ꯏꯁꯇꯣꯞ ꯇꯧꯈ꯭ꯔ ꯑꯗꯨꯝ ꯇꯧꯕꯀꯣ ꯑꯗꯨ ꯉꯁꯤ ꯉꯁꯤꯗꯤ ꯐꯖꯅ ꯅꯣꯡ ꯆꯨꯕꯤꯌꯦ ꯑꯩꯈꯣꯏꯒꯤ ꯏꯁꯤꯡꯁꯨ ꯐꯖꯅ ꯇꯥꯕꯤꯌꯦꯗ ꯌꯥꯝ ꯅꯨꯡꯉꯥꯏꯌꯦ
ꯎꯝ
ꯑꯩꯈꯣꯏꯅ ꯏꯁꯤꯡ ꯄꯥꯝꯕ
ꯑꯗꯨꯅꯦ ꯀꯔꯤ ꯊꯕꯛ ꯇꯧꯕ꯭ꯔꯣ ꯅꯣꯏꯗꯤ
ꯑꯩꯗꯤ ꯍꯧꯖꯤꯛꯀꯥꯟꯗꯤ ꯊꯕꯥꯛ ꯑꯁꯤꯒꯨꯝꯕ ꯇꯧꯋꯦ ꯍꯥꯏꯕ ꯂꯩꯇꯦꯗ ꯑꯗꯨꯝ ꯔꯦꯁ ꯇꯧꯔꯒ ꯂꯩꯌꯦ ꯍꯧꯖꯤꯛ ꯀꯥꯟꯗꯤ
ꯐꯤꯒꯨꯝꯕꯗꯤ ꯁꯥꯗ꯭ꯔꯣ ꯅꯣꯏꯗꯤ
ꯑꯩꯗꯤ ꯐꯤ ꯁꯥꯕ ꯍꯥꯏꯇꯦꯅꯦ ꯑꯗꯨ ꯎꯝ ꯅꯪꯗꯤ ꯁꯥꯕ꯭ꯔꯣ
ꯁꯥꯗꯦꯗ ꯀꯥꯏꯗꯒꯤꯅꯣ ꯅꯍꯥꯟꯗꯤ ꯁꯥꯔꯝꯃꯦ ꯑꯗꯣ ꯍꯧꯖꯤꯛꯀꯥꯟꯗꯤ ꯁꯥꯕ ꯇꯜꯂꯦꯕ ꯎꯝ ꯐꯤ ꯁꯥꯕꯗꯣ ꯌꯥꯝ ꯋꯥꯕꯅꯦꯕꯀꯣ ꯃꯌꯥꯡ ꯀꯪꯕ ꯁꯣꯔꯣꯗꯤ ꯑꯦ ꯀꯪꯕ ꯈꯣꯏꯗꯤ ꯁꯥꯕ ꯌꯥꯗꯦ ꯍꯦꯟꯅ ꯀꯪꯕꯅꯦ ꯃꯌꯥꯝ ꯀꯪꯕꯅꯦ ꯐꯤ ꯁꯥꯕꯁꯦ
ꯑꯣ ꯍꯣꯏ ꯑꯗꯨ ꯃꯥꯜꯂꯤꯅꯦ ꯑꯩꯒꯤ ꯀꯖꯤꯟ ꯑꯞ ꯁꯤꯁꯇꯔ ꯑꯃꯅ ꯐꯤ ꯁꯥ ꯁꯥꯔꯒ ꯕꯤ ꯄꯤ ꯂꯣ ꯇꯧꯈ꯭ꯔꯦ
ꯑꯗꯨꯅꯦ ꯋꯥ ꯃꯤꯅ ꯌꯦꯡꯕ ꯀꯥꯟꯗꯗꯤ ꯐꯝꯔꯒ ꯁꯨꯕꯗꯣ ꯊꯕꯛ ꯁꯨꯕꯗꯣ ꯌꯥꯝ ꯌꯦꯡꯕ ꯀꯥꯟꯗ ꯅꯨꯡꯉꯥꯏꯒꯗꯕ ꯃꯥꯜꯂꯦ ꯑꯗꯨ ꯑꯣꯏꯔꯁꯨ ꯐꯤ ꯁꯥꯕꯁꯦ ꯐꯝꯐꯝꯗꯣ ꯍꯦꯟꯅ ꯋꯥꯕꯅꯦꯕ
ꯎꯝ
ꯎꯕ ꯀꯥꯟꯗꯗꯤ ꯌꯥꯝ ꯅꯨꯡꯉꯥꯏꯔꯒ ꯑꯦ ꯌꯥꯝ ꯅꯨꯡꯉꯥꯏꯕꯒꯤ ꯇꯥꯏꯞꯇ ꯎꯍꯜꯂꯦꯕ
ꯍꯣꯏ ꯑꯗꯨꯅꯦ ꯌꯥꯝꯅ ꯂꯥꯏꯏ ꯊꯕꯛꯇꯤ ꯅꯠꯇꯦꯅ ꯈꯜꯂꯦ ꯑꯩꯁꯨ
ꯎꯝ ꯏꯁ ꯑꯗꯨꯒ ꯇꯧꯔ ꯇꯧꯒꯦꯅ ꯇꯧꯕ ꯀꯥꯟꯗꯗꯤ ꯏ ꯍꯥ ꯅꯨꯃꯤꯠ ꯆꯨꯞꯄ ꯐꯝꯕ ꯉꯝꯗꯦ ꯄꯨꯡ ꯑꯃ ꯑꯅꯤ ꯐꯥꯎꯁꯨ ꯐꯝꯕ ꯉꯝꯗꯦ ꯑꯗꯨꯝ ꯅꯨꯡꯇꯤꯒꯤ ꯐꯤꯗꯣ ꯁꯥꯔꯒ ꯎꯝ ꯐꯝꯃꯗꯤꯀꯣ ꯑꯈꯣꯏꯒꯤ ꯐꯝꯕ ꯃꯐꯝꯗꯣ
ꯎꯝ
ꯀꯔꯤ ꯍꯥꯏꯁꯤꯔ ꯀꯜꯂꯒ ꯑ ꯀꯔꯤ ꯍꯥꯏꯁꯤꯔ ꯑꯃ ꯊꯣꯛꯄꯅꯦ ꯐꯝꯃꯟꯂꯗꯤ
ꯃꯥꯆꯥ ꯑꯣꯏꯔꯝꯒꯅꯤ ꯑꯣꯏꯔꯝꯒꯅꯤ
ꯑꯣꯏ ꯑꯣꯏꯔꯝꯃꯦ
ꯎꯝ ꯑꯩꯗꯤ ꯑꯁ ꯑꯗꯨꯒꯨꯝꯕ ꯑꯦꯛꯁꯄꯤꯔꯤꯌꯦꯟꯁ ꯇꯧꯗꯕꯒꯤꯀꯣ
ꯃꯤꯅꯗꯤ ꯑꯗꯨꯝ ꯍꯥꯏꯕ ꯑꯁꯤꯁꯨ ꯂꯥꯏꯕ ꯊꯕꯛ ꯅꯠꯇꯦ ꯑꯩꯈꯣꯏ ꯄꯨꯛꯅꯤꯡ ꯆꯪꯅ ꯇꯧꯕꯅꯦ ꯍꯛꯆꯥꯡꯁꯨ ꯁꯣꯟꯕꯅꯤ ꯍꯥꯏꯅꯀꯣ
ꯑꯗꯨꯅꯦ ꯍꯣꯏ
ꯏꯃꯥꯁꯨ ꯐꯤ ꯁꯥꯕꯅꯦꯕꯀꯣ ꯑꯗꯨ ꯃꯥꯅ ꯁꯥꯕꯗ ꯎꯝ ꯑꯍꯝ ꯑꯩꯒꯤ ꯀꯔꯤꯅꯣ ꯐꯅꯦꯛꯒꯨꯝꯕ ꯁꯥꯕꯤꯅꯤ ꯃꯥꯅ ꯍꯥꯏꯅꯤ ꯑꯁꯤꯅ ꯂꯥꯁ ꯑꯣꯏꯔꯅꯤ ꯑꯩꯒꯤ ꯃꯤꯠ ꯌꯥꯗ꯭ꯔꯦꯅꯀꯣ ꯑꯁꯥꯏꯗ ꯂꯥꯛꯑꯣ ꯁꯣꯏꯔꯅꯤ ꯑꯦ ꯌꯥꯗ꯭ꯔꯦ-ꯌꯥꯗ꯭ꯔꯦ ꯍꯥꯏꯅꯤ ꯑꯃꯨꯛꯀ ꯃꯤ ꯑꯃꯒꯤ ꯏꯆꯦꯒꯤꯒꯨꯝꯕ ꯁꯥꯒꯅꯤ ꯑꯗꯨ ꯍꯥꯏꯥꯕꯤꯅꯤ ꯃꯥꯁꯦ
ꯍꯣꯏ ꯃꯤꯛꯁꯨ ꯁꯣꯟꯕꯅꯤꯅꯀꯣ ꯑꯗꯨꯝ ꯑꯗꯨꯝ ꯀꯩꯅꯣ ꯌꯦꯔꯒ ꯇꯧꯕꯅꯤꯅꯀꯣ ꯃꯤꯛꯁꯨ ꯁꯣꯜꯂꯦꯕ ꯐꯣꯀꯁ ꯇꯧꯔꯒ ꯁꯣꯡꯕꯅꯤꯅ
ꯅꯪ ꯑ ꯅꯪ ꯁꯨꯕ ꯀꯥꯟꯗ ꯁꯥꯕ ꯀꯥꯟꯗ ꯐꯅꯦꯛꯒꯨꯝꯁꯨ ꯁꯥꯕ꯭ꯔꯥ ꯑꯩꯈꯣꯏꯒꯤ
ꯍꯣꯏ ꯁꯥꯏ ꯍꯣꯏ
ꯑꯣ
ꯐꯅꯦꯛꯀꯨꯝꯕ ꯑꯌꯥꯝꯕꯅ ꯐꯅꯦꯛꯅ ꯁꯥꯏꯗ ꯑꯗꯨ ꯑꯣꯏꯔꯁꯨ ꯀꯔꯤꯔꯣ ꯐꯅꯦꯛꯛꯇ ꯀꯔꯤ - ꯀꯔꯤ ꯍꯥꯞꯄꯗꯣ
ꯎꯝ
ꯑꯗꯨꯗꯤ ꯑ ꯑꯃꯔ ꯑꯅꯤꯔ ꯁꯨꯑꯦ ꯑꯦ ꯁꯥꯏꯌꯦ ꯑꯗꯣ ꯑꯗꯨꯗ ꯑꯃꯨꯛꯀ ꯁꯥꯅꯤꯡꯗ꯭ꯔꯦꯕ ꯃꯇꯝꯁꯨ ꯆꯪꯕ ꯋꯥꯁꯨ ꯋꯥꯕ ꯑꯗꯨ ꯇꯧꯕꯅꯤꯅꯀꯣ ꯍꯣ ꯁꯥꯅꯤꯡꯗꯦꯕ ꯄꯨꯔꯥ ꯀꯩꯅꯣ ꯍꯥꯞꯗꯕꯤꯗ ꯁꯤꯝꯄꯜ ꯑꯣꯏꯅ ꯑꯗꯨꯅ ꯀꯅꯤ ꯆꯠꯂꯦꯗꯅ ꯑꯗꯨ ꯈꯛꯇ ꯁꯥꯏ ꯑꯗꯣ ꯍꯧꯖꯤꯛꯀꯥꯟꯗꯤ ꯊꯥꯗ꯭ꯔꯦꯗ
ꯑꯣ
ꯎ ꯀꯩꯅꯣ ꯐꯅꯦꯛ ꯑꯦ ꯀꯩꯅꯣ ꯇꯧꯗꯕ ꯃꯆꯥ ꯃꯆꯥ ꯂꯩꯥꯗꯅ ꯑꯗꯨꯒꯨꯝꯕꯗꯨꯗꯤ ꯁꯥꯏ
ꯑꯣ ꯍꯣꯏ - ꯍꯣꯏ ꯑꯗꯨꯅ ꯈꯔ ꯅꯨꯡꯉꯥꯏꯒꯤꯅꯤ
ꯎꯝ ꯅꯨꯃꯤꯠ ꯑꯃ ꯑꯅꯤꯗ ꯂꯣꯏꯒꯦ ꯍꯥꯏꯔꯗꯤ ꯂꯣꯏꯌꯦ ꯑꯗꯨꯗꯤ ꯅꯨꯃꯤꯠ ꯑꯃ ꯑꯅꯤꯗꯨꯀꯣ ꯑꯗꯨꯝ ꯂꯣꯌꯥ
ꯎꯝ ꯑꯆꯥꯆꯥ ꯑꯆꯥ
ꯃꯥꯗꯤ ꯄꯤꯛꯄꯅꯤꯅ
ꯎꯝ ꯑꯗꯨ ꯑꯗꯨꯅ ꯈꯔ ꯅꯨꯡꯉꯥꯏꯒꯅꯤꯗ
ꯍꯣꯏ ꯅꯨꯡꯉꯥꯏꯕꯁꯨ ꯅꯨꯡꯉꯥꯏꯌꯦ ꯃꯇꯝꯁꯨ ꯂꯣꯏꯕꯗꯣ ꯈꯪꯗꯦꯕ
ꯄꯩꯁꯥꯁꯨ ꯇꯥꯟꯕ ꯅꯨꯡꯉꯥꯏꯒꯅꯤ ꯑꯗꯨꯅ
ꯑꯣꯏ ꯄꯩꯁꯥꯗꯣ ꯂꯤꯁꯤꯡ ꯑꯃꯒ ꯆꯥꯃꯉꯥ ꯆꯥꯃꯉꯥ ꯑꯩꯈꯣꯏ ꯍꯣꯏ ꯁ꯭ꯋꯥꯏꯗꯗꯤ ꯑꯗꯨꯃꯥꯏꯅ ꯆꯠꯂꯦꯕ ꯑꯗꯨꯅ ꯁꯥꯕꯁꯨ ꯅꯨꯡꯉꯥꯏꯌꯦ ꯃꯃꯜꯁꯨ ꯈꯔ ꯅꯨꯡꯉꯥꯏꯌꯦ ꯃꯤ ꯑꯃꯗꯤ ꯈꯪꯗꯕ ꯃꯤ ꯑꯩꯈꯣꯏꯗꯤ ꯂꯤꯁꯤꯡ ꯑꯅꯤ - ꯑꯅꯤ ꯒꯨꯝꯁꯨ ꯄꯤꯌꯦꯕ
ꯎꯝ
ꯎ
ꯑ ꯑꯗꯨ ꯅꯪ-ꯅꯪ ꯑꯩꯈꯣꯏꯒꯤ ꯃꯤ ꯃꯥꯜꯂꯦꯗ
ꯑ ꯑꯩꯈꯣꯏꯒꯤ ꯅꯪꯒꯤ ꯋꯥꯔꯤ ꯇꯥꯔꯒꯀꯣ ꯑꯩꯈꯣꯏꯁꯦ ꯂꯦꯡꯗꯔꯣꯡꯒꯤ ꯐꯤ ꯁꯨꯕ ꯃꯜꯂꯦꯕ
ꯑꯥ ꯑꯗꯨꯅꯦ ꯍꯣꯏ ꯖꯂꯪꯕꯔꯣꯡ ꯅꯒ ꯍꯩ
ꯎꯝ ꯃꯃꯟ ꯃꯃꯟ ꯇꯔꯒ ꯀꯣ
ꯑꯌꯣ ꯅꯪꯒꯤ ꯃꯤꯡ ꯍꯥ
ꯀꯥꯔꯤꯕꯥ
ꯍꯣꯏ ꯃꯅꯦ ꯃꯥꯅꯦ ꯁ
ꯍ
ꯅꯪꯒꯤ ꯃꯤꯡ ꯑꯣꯏꯕꯅꯤ ꯍꯧꯖꯤꯛ
ꯑꯣ
ꯍ ꯎꯝ ꯎꯝ ꯑꯩꯅ ꯅꯪꯒꯤ ꯐꯤ ꯒꯨꯝꯕ ꯃꯃꯥꯟꯒꯨꯝꯕ ꯇꯥꯔꯒ ꯈꯪꯈ꯭ꯔꯕꯅꯦꯕꯀꯣ
ꯑꯗꯅꯦ ꯃꯤꯗꯤ ꯋꯥꯗꯒꯤ ꯈꯪꯉꯦ ꯍꯥꯏꯕꯗꯣ
ꯍꯣꯏ
ꯑ
ꯑꯗꯨꯅꯤ
ꯑꯌꯥꯝꯕꯗ ꯍꯣꯏ ꯀꯣꯜ ꯇꯧꯕꯁꯦ ꯅꯨꯄꯤꯈꯣꯏ ꯀꯣꯜ ꯇꯧꯁꯦ ꯑꯩꯈꯣꯏꯒꯤ ꯂꯡꯂꯣꯡꯒꯤ ꯃꯤ ꯑꯌꯥꯝꯕꯗ ꯌꯥꯝꯃꯦꯗꯀꯣ
ꯍꯣꯏ ꯌꯥꯝ ꯃꯅꯦ
ꯎꯝ ꯅꯨꯄꯥꯁꯨꯣꯅꯦ
ꯑꯥ ꯅꯨꯄꯥ ꯁꯅꯤ ꯍꯣꯏ ꯅꯨꯄꯥ ꯑꯥ ꯑꯥꯗꯒꯤ ꯑꯥ ꯑꯥꯔꯣꯝꯗꯒꯤ ꯂꯥꯛꯑꯔꯁꯨ ꯑꯗꯨꯝ ꯋꯥꯔꯤ ꯊꯥꯕꯗ ꯑꯩꯈꯣꯏꯒꯤ ꯃꯤ ꯑꯣꯏꯔꯝꯃꯤꯅꯦ
ꯎꯝ ꯆꯥꯛꯇꯥꯕ꯭ꯔꯣ ꯃꯣꯏꯒꯤ ꯂꯣꯟ ꯃꯣꯏꯒꯤ ꯋꯥ ꯑꯉꯥꯡ ꯁꯉꯥꯡꯗꯒꯤ ꯈꯪꯉꯤꯕ
ꯎꯝ ꯃꯥꯅꯦ ꯃꯥꯅꯦ
ꯅꯣꯏꯗꯤ ꯕꯣꯜ ꯌꯦꯡꯗ꯭ꯔꯣ
ꯕꯣꯜꯁꯦ ꯌꯦꯡꯗꯤ ꯌꯦꯡꯉꯦ ꯑꯗꯨ ꯐꯖꯅ ꯌꯦꯡꯗ꯭ꯔꯦꯅꯦ ꯉꯔꯥꯡꯁꯨ ꯌꯦꯡꯗ꯭ꯔꯦ ꯃꯇꯝ ꯆꯥꯗꯕꯒꯤ ꯑꯩꯈꯣꯏ ꯇꯨꯝꯅꯤꯡꯃꯟ ꯈ꯭ꯔꯕꯒꯤꯀꯣ ꯉꯥꯏꯕ ꯉꯝꯗꯦ ꯑꯗꯨ
ꯏꯪ ꯃꯂꯦ
ꯑ ꯌꯦꯡꯕ ꯗꯨꯀꯥꯟꯗꯗꯤ ꯐꯖꯅ ꯌꯦꯡꯕꯅꯦ ꯑꯗꯨ ꯉꯔꯥꯡꯒꯤꯁꯨ ꯌꯦꯡꯅꯤꯡꯕꯅꯦꯕ ꯑꯗꯨ ꯌꯦꯡꯗ꯭ꯔꯦ
ꯑꯣꯝ ꯑꯩꯗꯤ ꯀꯩꯅꯣ ꯑ ꯕꯔꯖꯤꯜ ꯁꯤꯈꯔꯕ ꯅꯨꯃꯤꯠꯇꯨꯒꯤ ꯑꯃꯨꯛ
ꯈꯔꯤ ꯇꯎꯒꯦꯔꯦ ꯌꯥꯝ ꯁꯤꯕꯨꯁꯨ
ꯑꯥ ꯑꯩꯁꯨꯅꯦ ꯅꯨꯄꯥ ꯑꯃ ꯁꯤꯈ꯭ꯔꯕꯗꯒꯤ ꯌꯦꯡꯗ꯭ꯔꯦ ꯄꯨꯛꯅꯤꯡ ꯄꯨꯛꯅꯤꯡ ꯆꯪꯗ꯭ꯔꯦꯕ
ꯑꯣ ꯑꯗꯨꯅꯦ
ꯅꯪꯒꯤ ꯅꯦꯠꯋꯥꯛ ꯇꯣ ꯍꯥ ꯍꯥ ꯇꯧꯋꯦ ꯀ꯭ꯔꯦꯛ ꯀ꯭ꯔꯦꯛ
ꯄꯤꯅꯤꯡ ꯆꯠꯄ꯭ꯔꯣ ꯑꯣ ꯀꯔꯤ
ꯅꯉ ꯐꯥꯏꯗꯤꯃꯨ ꯀ ꯀꯣ ꯇꯧꯔꯥꯀꯦꯔꯥ
ꯍꯣꯏ ꯍꯣꯏ ꯍꯜꯂꯣ